ꯇꯥꯕ꯭ꯔꯣ ꯇꯥꯕ꯭ꯔꯣ
ꯇꯔꯕꯣ
ꯇꯥꯔꯕꯣ
ꯇꯔꯕ‌ꯣ ꯇꯔꯕ‌ꯣ ꯑꯩꯕꯨꯗꯤ ꯇꯥꯔꯦ ꯅꯪ ꯇꯥꯔꯕꯣ ꯑꯧ ꯇꯥꯏ
ꯑꯧ ꯇꯥꯔꯦ ꯉꯁꯥꯏ ꯑꯩꯈꯣꯏ ꯀꯩꯅꯣ ꯌꯦꯟ ꯑꯃ ꯊꯣꯡꯁꯦꯅ ꯍꯥꯏꯅꯕꯗꯣ ꯌꯦꯟꯗꯨꯕꯨ ꯀꯥꯏꯗꯩ ꯂꯩꯔꯨꯁꯦ ꯍꯥꯏꯅꯣ ꯁ꯭ꯋꯥꯏꯗ ꯂꯩꯁꯦ ꯍꯥꯏꯔꯥ ꯑꯗꯒꯤ ꯂꯩꯁꯦ ꯍꯥꯏꯔꯥ ꯌꯦꯟꯗꯣ ꯑꯈꯣꯏ ꯁ꯭ꯋꯥꯏꯒꯤꯗꯨ ꯅꯍꯥꯟ ꯑꯈꯣꯏꯅꯛ ꯊꯣꯡꯕꯒꯤ ꯂꯩꯕꯗꯣ ꯈꯔ ꯄꯤꯛꯑꯦꯕꯥ ꯄꯤꯛ- ꯑꯦ ꯍꯥꯏꯗ‌ꯣ ꯃꯁꯥꯗ‌ꯣ ꯈꯔ ꯄꯤꯛꯇꯛ ꯇꯧꯋꯦꯕꯥ
ꯁꯥꯗꯨ ꯈ ꯄꯤꯇꯛ ꯇꯧꯋꯦꯕꯀꯣ
ꯇꯤ ꯑꯗꯣ ꯕꯖꯥꯔꯣꯝꯗꯩ ꯑꯗꯨꯝ ꯊꯣꯛꯑꯒ ꯍꯥꯏꯐꯦꯠ ꯌꯦꯡꯉꯨꯁꯤꯔꯥ ꯈꯤꯇꯪ ꯆꯥꯎꯕꯗꯣ ꯍꯥꯏꯗꯤ
ꯑꯆꯧꯕꯗꯣ ꯍꯥꯏꯗꯤ ꯄꯨꯂꯤꯅꯀꯣ ꯂꯩꯕꯤ ꯄꯥꯟꯗ ꯕꯖꯥꯔꯅꯁꯨ ꯍꯣꯡꯕꯁꯨ ꯍꯦꯟꯗꯣꯏꯅꯦ
ꯍꯥꯏꯗꯤ ꯊꯛ ꯀꯨꯏꯁꯨ ꯀꯨꯏꯔꯦꯕꯀꯣ ꯑꯗꯣ ꯑꯩ ꯁꯪꯒꯣꯝ ꯑꯐꯝꯕꯒ ꯑꯣꯏꯁꯨ ꯍꯥꯏꯐꯦꯠ ꯊꯛꯅꯤꯡꯒꯨꯝ ꯇꯧꯕ ꯑꯗꯣ ꯀꯃꯥꯏ ꯇꯧꯁꯤꯔꯥ ꯕꯖꯥꯔꯔꯣꯝꯗꯩ‌ ꯂꯩꯁꯤꯔꯥ ꯀꯃꯥꯏ ꯇꯧꯁꯤꯒꯦ
ꯀꯃꯥꯏ ꯇꯧꯁꯤꯒꯦ ꯎꯝ ꯕꯖꯥꯔꯔꯣꯝꯗꯒꯤ ꯍꯥꯏꯕꯗꯣ ꯎꯝ ꯀꯩꯅꯣ ꯇꯧꯗꯦ ꯕꯖꯥꯔ ꯍꯣꯡꯕꯁꯦ ꯅꯪ ꯑꯩ ꯍꯣꯡꯕ ꯍꯣꯡꯗꯕꯩꯗꯤ ꯀꯔꯝꯕꯅꯣ ꯍꯣꯡꯕꯅꯣꯗꯤ ꯈꯪꯗ꯭ꯔꯦ ꯑꯗꯨꯒ ꯕꯖꯥꯔ ꯍꯥꯏꯔꯁꯨꯅꯦ ꯕꯖꯥꯔꯒꯤ ꯄꯨꯂꯞ ꯄꯔꯦꯡꯗꯨꯗꯤ ꯆꯞ ꯃꯥꯟꯅꯕꯅꯦ ꯑꯗꯨꯝ ꯀꯩꯁꯨ ꯆꯥꯎꯗꯕꯅꯦ ꯌꯦꯟ ꯑꯗꯨ ꯅꯠꯇꯕ ꯅꯣꯏ ꯅꯃꯥꯟꯅꯕ ꯑꯃꯅ ꯈꯔ ꯆꯥꯎꯋꯦ ꯍꯥꯏꯕ ꯑꯁꯣꯝꯒꯤ ꯅꯣꯏ ꯅꯃꯥꯟꯅꯕꯤ ꯑꯃ ꯅꯍꯥꯟ ꯂꯨꯍꯣꯡꯈꯤꯕ ꯑꯗꯣꯝ ꯁꯥꯏꯠ ꯃꯣꯏꯒꯤ ꯍꯦꯛ ꯆꯪꯉꯝꯗꯥꯏꯒꯤ ꯑꯗꯥꯏꯗ ꯑꯃ ꯂꯩ ꯍꯥꯏꯕꯅꯦ ꯑꯗꯨꯗꯕꯨꯗꯤ ꯌꯦꯡꯉꯨꯕ ꯌꯥꯏ ꯑ ꯑꯗꯨꯗꯤ ꯈꯔ ꯑꯗꯨꯝ ꯆꯥꯎꯒꯜꯂꯦ ꯍꯥꯏꯕꯅꯦ ꯃꯥ ꯍꯥꯏꯕꯗ ꯑꯗꯨꯒ ꯕꯖꯥꯔꯒꯤ ꯌ‌ꯦꯟꯗꯤ ꯆꯞ ꯃꯥꯟꯅꯕꯅꯦ ꯑꯝꯍꯥ ꯑꯗꯨꯝ ꯇꯥꯕꯅꯦ ꯅꯣꯏ ꯅꯣꯏ ꯁ꯭ꯋꯥꯏꯒꯤꯁꯨ ꯑꯗꯨ ꯑꯃꯁꯨ ꯑꯃꯁꯨ ꯄꯩꯁꯥꯗꯕꯨ ꯈꯪꯗ꯭ꯔ‌ꯦꯀꯣ ꯑꯗꯨꯒ ꯑꯗꯨꯒ ꯅꯪꯅ ꯁꯪꯒꯣꯝ ꯑꯐꯝꯕ ꯊꯛꯅꯤꯡꯉꯦ ꯑꯗꯨꯕꯨꯗꯤ ꯑꯗꯨꯝ ꯌꯥꯏꯌꯦ ꯑꯗꯨꯕꯨꯗꯤ ꯑꯗꯨꯝ ꯂꯩꯕ ꯆꯠꯄꯗ ꯂꯩꯔꯛꯑꯁꯨ ꯑꯗꯨꯒ ꯀꯤꯍꯣꯝ ꯂꯩꯕꯗꯨꯗꯤ ꯕꯖꯥꯔꯗ ꯆꯪꯉ‌ꯣꯏꯁꯤꯀꯣ ꯒꯥꯔꯤ ꯊꯝꯕ ꯌꯥꯝ ꯐꯔꯛ ꯇꯥꯏꯕ ꯑꯩ ꯒꯥꯔꯤ ꯊꯝꯗꯣꯛ ꯊꯝꯖꯤꯟ ꯇꯧꯕꯗꯨ ꯌꯥꯝ ꯇꯜꯂꯦꯕ ꯕꯖꯥꯔ ꯃꯅꯨꯡꯗ ꯑꯗꯨꯅ ꯑꯗꯩ ꯁꯥꯔ ꯑꯊꯦꯟ ꯃꯆꯥꯔꯣꯝꯗ ꯆꯠꯄ ꯑꯃ ꯑꯃꯔꯣꯝꯗ ꯁꯨꯝ ꯌꯦꯡꯁꯦ ꯑꯗꯨꯒ ꯍꯥꯏꯕꯗꯤ ꯎꯝ ꯀꯤꯍꯣꯝ ꯂꯩꯕꯒꯤꯗꯨꯗꯤ ꯇꯜꯂꯦꯕ ꯆꯥꯏꯌ‌ꯦ
ꯎꯝ ꯆꯥꯔꯦ ꯆꯞ ꯆꯥꯔꯦꯗꯨꯗꯤ ꯀꯩꯊꯦꯟ ꯃꯆꯥ ꯑꯗꯨꯝ ꯌꯥꯎꯔꯝꯃꯅꯤ ꯑꯗꯩ ꯕꯖꯥꯔ ꯆꯠꯂꯁꯨ ꯑꯃ ꯑꯅꯤꯇꯪ ꯂꯩ ꯁꯨꯡꯉꯥꯏꯇꯦꯅ ꯃꯣꯏꯗꯤ ꯃꯌꯥꯝ ꯃꯌꯥꯝ ꯇꯧꯔ ꯌꯣꯟꯕꯅꯦꯕ ꯀꯩꯊꯦꯜ ꯃꯆꯥꯗ ꯑꯣꯏꯇꯥꯔꯗꯤ ꯑꯗꯨꯝ ꯏꯕꯣꯛ ꯏꯅꯦ ꯁꯤ ꯑꯃꯇꯪ ꯂꯧꯒꯦ ꯈꯣꯠꯀꯦ ꯍꯥꯏꯔꯒ ꯑꯗꯨꯃꯥꯏꯅ ꯂꯧꯕ ꯑꯣꯏꯇꯥꯔꯗꯤ ꯐꯗꯣꯏꯅꯦꯕꯀꯣ ꯍꯣꯏ ꯑꯗꯨꯃꯥꯏꯅ ꯇꯧꯔ ꯁꯦ ꯑꯗꯣ ꯌꯦꯟꯗꯨꯁꯨ ꯅꯪ ꯑꯗꯣ ꯅꯪ ꯌꯣꯟꯐꯝꯁ‌ꯦ ꯃꯐꯝꯗꯤ ꯈꯪꯕ꯭ꯔꯣ ꯈꯪꯗꯕ꯭ꯔ‌ꯣ ꯀꯃꯥꯏ ꯇꯧꯒꯦ ꯃꯣꯏꯒꯤ ꯑꯃ ꯑ ꯂꯩꯚꯝꯗꯣ
ꯂꯩꯚꯝꯗ‌ꯣ ꯑꯥ ꯌꯦꯟꯗꯣ ꯑꯣꯏꯗꯣꯏꯔꯥ ꯅꯪ ꯍꯪꯅꯤꯡꯉꯤꯁꯦ
ꯍꯣꯏ ꯌꯦꯟ ꯂꯩꯚꯝꯗꯨ ꯈꯪꯕ꯭ꯔꯥ ꯌꯦꯟ ꯀꯝꯚꯝꯗ‌ꯣ ꯍꯥꯏꯕ
ꯈꯪꯉꯦ-ꯈꯪꯉꯦ ꯅꯣꯏꯒꯤ ꯍꯧꯖꯤꯛꯀꯤ ꯅꯃꯥꯟꯅꯕꯤꯗꯣ ꯃꯣꯏꯒꯤ ꯄꯔꯦꯡ ꯍꯦꯛ ꯆꯪꯉꯝꯗꯥꯏꯒꯤꯗꯣ ꯑꯗꯨꯗ ꯑꯩꯈꯣꯏꯅ ꯀꯩꯅꯣꯝꯃ ꯂꯩꯗꯅ ꯃꯥꯟꯗꯣꯞ ꯑꯃ ꯂꯩꯗꯅ ꯃꯥꯟꯗꯣꯞꯇꯨꯒꯤ ꯑꯁꯣꯝ ꯁꯥꯏꯠ ꯅꯠꯇꯕ ꯃꯥꯟꯗꯣꯞꯀꯤ ꯄꯨꯈꯤꯔꯣꯝ ꯁꯣꯝ ꯁꯥꯏꯠ ꯒꯦꯠ ꯃꯆꯥ ꯑꯃ ꯑꯗꯨꯝ ꯂꯩꯗꯅꯀꯣ ꯊꯧꯗꯣꯛ ꯊꯧꯆꯟ ꯌꯥꯏꯗꯅꯀꯣ ꯁꯣꯝꯗꯩꯁꯨ ꯑꯗꯨꯒꯤ ꯍꯦꯛ ꯑꯣꯄꯣꯖꯤꯠꯇꯨ ꯑꯗꯨꯗ ꯑꯣꯏꯗꯣꯏꯅꯦ ꯑ ꯕꯤꯜꯗꯤꯡ ꯑꯣꯏꯅ ꯂꯩꯕꯅꯦꯕꯀꯣ ꯑꯗꯨꯒ ꯑꯗꯨꯒꯤ ꯃꯈꯥꯗꯣ ꯑꯣꯏꯕ ꯃꯥꯒꯤꯗꯨꯅ ꯑꯗꯣ ꯃꯥꯖꯦ ꯑꯩꯅ ꯂꯩꯕ ꯆꯠꯀꯦ ꯇꯧꯕ ꯈꯨꯗꯤꯡꯒꯤ ꯊꯣꯡꯗꯤ ꯍꯦꯛꯇ ꯂꯣꯟꯒꯜꯂꯦꯕꯀꯣ ꯑꯗꯨ ꯌꯦꯡꯉꯁꯦ ꯉꯁꯤꯁꯨ ꯁꯨ ꯂꯣꯜꯂꯝꯕ꯭ꯔꯥ ꯂꯣꯜꯂꯝꯗ꯭ꯕꯔꯥ ꯑꯗꯨ ꯂꯣꯜꯂꯝꯃꯦ ꯍꯥꯏꯔꯁꯨ ꯑꯗꯣꯝ ꯁꯥꯏꯠꯇꯨꯗ ꯑꯈꯣꯏꯅ ꯑꯗꯨꯒꯤ ꯂꯝꯕꯤꯗꯨꯗ ꯑꯇꯣꯞꯄ ꯑꯃꯁꯨ ꯂꯩꯗꯤ ꯂꯩꯌꯦꯕꯀꯣ ꯑꯃꯨꯛꯇꯪꯗꯤ ꯂꯩ ꯑꯃꯕꯧ ꯂꯩꯗꯤ ꯂꯩꯗꯔ꯭ꯤ ꯂꯩꯌꯦꯗ ꯈꯪꯕ ꯋꯥꯅꯦꯕꯀꯣ ꯑꯗꯨ ꯌꯦꯡꯉꯁꯦ ꯑꯗꯨꯝ ꯂꯩꯔꯝꯗ꯭ꯔꯒꯅ ꯂꯩꯔꯝꯗ꯭ꯔꯦꯗꯅꯀꯣ
ꯍꯣꯏ ꯑꯗ ꯌꯦꯡ ꯀꯌꯥ ꯊꯣꯡꯁꯦ ꯍꯥꯏꯅꯣ ꯀꯤꯂꯣ ꯑꯝ ꯊꯣꯡꯁꯦ ꯍꯥꯏꯔ ꯀꯤꯂꯣ ꯃꯈꯥꯏ ꯑꯃ ꯊꯣꯡꯁꯦ ꯍꯥꯏꯔꯥ ꯀꯃꯥꯏ ꯇꯧꯁꯤꯒꯦ
ꯑꯈꯣꯏꯅꯤ ꯈꯛꯇꯪ ꯆꯥꯕꯩ ꯑꯣꯏꯔꯕꯨꯗꯤ ꯃꯈꯥꯏ ꯑꯃꯅ ꯑꯗꯨꯝ ꯌꯥꯔꯅꯦꯕꯀꯣ ꯑꯗꯨ ꯊꯣꯡꯕꯗꯣ ꯑꯗꯨꯝ ꯌꯨꯝꯒꯤꯁꯨ ꯑꯣꯏꯍꯧꯅꯕ ꯃꯈꯥꯏ ꯑꯃꯗꯨꯅ ꯑꯩ ꯑꯗꯨꯝ ꯍꯥꯞꯆꯤꯜꯂꯒꯦ ꯑꯗꯨꯒ ꯑꯃ ꯇꯧꯔꯁꯦ ꯑꯗꯨꯒ ꯑꯗꯨꯒꯤ ꯃꯊꯛꯇꯨꯗ ꯀꯩꯅꯣ ꯇꯧꯁꯦ ꯍꯥꯏꯕ꯭ꯔꯥ ꯃꯈꯣꯡ ꯈꯔꯒ ꯀꯥꯂꯦꯖꯥꯒ ꯃꯀꯟꯒꯗꯨꯅ ꯇꯣꯉꯥꯟꯅ ꯂꯩꯁꯦ ꯍꯥꯏꯕ꯭ꯔꯥ ꯅꯠꯇ꯭ꯔꯒ ꯀꯦ ꯖꯤ ꯑꯃꯗꯨꯗ ꯑꯗꯨꯝ ꯃꯥꯀꯟꯁꯨ ꯀꯥꯂꯦꯖꯥꯁꯨ ꯑꯗꯩ ꯃꯈꯣꯡꯁꯨ ꯄꯨꯜꯍꯟꯁꯦ ꯍꯥꯏꯕ꯭ꯔꯥ ꯑꯩꯅ ꯈꯟꯕꯗ ꯑꯗꯨꯃꯥꯏ ꯄꯨꯜꯍꯜꯂꯒꯗꯤ ꯁꯥꯗꯤ ꯑꯃꯨꯛ ꯌꯥꯝ ꯀꯟꯅ ꯌꯥꯝꯍꯧꯗꯧꯗꯤ ꯃꯥꯟꯗꯦ ꯑꯃꯨꯛꯁꯨ ꯃꯥꯟꯗꯕꯀꯣ ꯍꯥꯏꯕꯗꯤ ꯀꯥꯂꯦꯖꯥ ꯑꯃ ꯑꯅꯤ ꯑꯃꯃꯝ ꯈꯛꯇꯅꯗꯤ ꯌꯥꯔꯣꯏꯕ ꯑꯩꯅ ꯍꯧꯖꯤꯛ ꯄꯥꯝꯃꯤꯁꯦ ꯀꯥꯂꯦꯖꯥ ꯑꯅꯤ ꯃꯥꯀꯟ ꯑꯅꯤ ꯌꯥꯝꯗ꯭ꯔꯕꯤꯗꯀꯣ ꯑꯗꯨꯃꯥꯏꯅꯗꯤ ꯄꯥꯝꯃꯦꯕ ꯍꯥꯏꯗꯤ ꯃꯣꯔꯣꯛ ꯃꯦꯠꯄꯗꯣ ꯑꯩꯅ ꯁꯦꯝꯃꯤꯕ ꯄꯣꯠꯇꯨ ꯈꯤꯇꯪ ꯌꯥꯝꯃꯦꯕ ꯑꯗꯨꯅ ꯉꯁꯥꯏꯒꯤ ꯃꯥꯀꯟ ꯑꯃ ꯀꯥꯂꯦꯖꯥ ꯑꯃ ꯑꯣꯏꯔꯒꯗꯤ ꯈꯤꯇꯪ ꯋꯥꯠꯀꯅꯦꯕ ꯑꯗꯨꯅ ꯃꯀꯟ ꯑꯅꯤ ꯀꯂꯦꯖꯥ ꯑꯅꯤꯗꯤ ꯂꯧꯅꯤꯡꯕ ꯌꯥꯝꯗ꯭ꯔꯕꯤꯗ
ꯍꯣꯏ ꯍꯣꯏ ꯑꯗꯨꯃꯥꯏꯅ ꯇꯧꯔꯁꯤ ꯑꯗꯨꯗꯤ ꯍꯥꯏꯕꯗꯤ ꯌꯥꯝ ꯂꯨꯝꯕꯅꯤ ꯃꯣꯏꯅꯦ ꯑꯦ ꯑꯣꯟꯕꯗ ꯄꯤꯔꯣ ꯍꯥꯏꯇꯥꯔꯒꯗꯤ ꯑꯃꯨꯛ ꯏꯁꯤꯡꯗꯁꯨ ꯗꯨꯞ ꯂꯨꯞꯄꯒꯀꯣ ꯏꯁꯤꯡꯒꯤ ꯀꯩꯅꯣꯁꯨ ꯌꯥꯎꯅꯕ ꯇꯧꯔꯒ ꯂꯨꯝꯍꯜꯂꯛꯄꯅꯦꯕ ꯍꯦꯛꯇ ꯇꯣꯉꯥꯟ ꯂꯧꯋꯤ ꯍꯥꯏꯇꯥꯔꯗꯤ ꯀꯩꯁꯨ ꯌꯥꯏꯗꯅꯀꯣ ꯑꯗꯨꯃꯥꯏꯅ ꯇꯧꯔꯁꯦ ꯑꯅꯤ ꯑꯅꯤ ꯂꯧꯔꯁꯦ ꯑꯗꯨꯒ ꯅꯪ ꯀꯤꯂꯣ ꯑꯃꯗ ꯍꯥꯞꯄ ꯍꯥꯏꯗꯨꯗꯤ ꯀꯩꯁꯨ ꯌꯥꯎꯔꯔꯣꯏꯕ ꯌꯦꯟꯗꯣ ꯍꯥꯏꯗꯤ ꯆꯥꯍꯧꯒꯗꯕꯗꯣ ꯍꯣꯏ ꯑꯗꯨꯃꯥꯏꯅ ꯇꯧꯔꯁꯦ ꯂꯧꯔꯁꯦ ꯑꯗꯨꯗꯨꯒꯀꯣ ꯑꯗꯨꯝ ꯀꯩꯊꯦꯜ ꯃꯆꯥꯗꯩ ꯑꯃꯨꯛ ꯀꯩꯅꯣꯁꯨ ꯑꯥ ꯀꯤꯍꯣꯝꯒꯨꯝꯕꯗ ꯑꯗꯨꯝ ꯉꯥꯏꯍꯥꯐꯦꯠ ꯌꯦꯡꯉꯒ ꯂꯧꯔꯁꯦ
ꯑꯥ ꯌꯥꯎ ꯌꯥꯅꯤ ꯌꯥꯅꯤ ꯕꯖꯥꯔ ꯕꯥꯎ ꯆꯠꯄꯗꯣ ꯒꯥꯔꯤ ꯈꯥꯝꯕꯥꯝ ꯌꯥꯝ ꯐꯔꯛ ꯇꯥꯏꯌꯦꯕꯀꯣ ꯑꯗꯨꯏꯗꯤ ꯑꯗꯨꯃꯥꯏꯅ ꯇꯧꯔꯁꯦ ꯃꯈꯣꯡ ꯑꯗꯨꯅ ꯍꯪꯉꯁꯦ ꯃꯣꯏ ꯑꯩꯅ ꯈꯟꯕꯗ ꯃꯀꯟ ꯀꯥꯂꯦꯖꯥꯁꯦ ꯀꯨꯟ ꯀꯨꯟ ꯃꯨꯛ ꯑꯃꯃꯝꯗ ꯀꯨꯟ ꯄꯤꯔꯝꯗꯣꯔꯤꯕ꯭ꯔꯥ ꯇꯔꯥ ꯄꯤꯔꯝꯗꯣꯔꯤꯕ꯭ꯔꯥ ꯑꯗꯨꯝ ꯌꯦꯡꯉꯁꯦ ꯑꯗꯣ ꯃꯔꯤꯃꯨꯛ ꯂꯧꯔꯁꯦ ꯑꯅꯤ ꯑꯅꯤꯀꯣ ꯑꯗꯨꯒ ꯃꯈꯣꯡꯗꯨꯁꯨ ꯑꯅꯤꯔ ꯑꯍꯨꯝꯂ ꯑꯗꯨꯃꯥꯏꯅ ꯄꯩꯁꯥꯗꯨꯏ ꯃꯇꯨꯡ ꯏꯟꯅ ꯌꯦꯡꯉꯁꯦ ꯂꯨꯄꯥ ꯌꯥꯡꯈꯩ ꯍꯨꯝꯐꯨ ꯑꯃꯒꯤꯀꯣ ꯍꯥꯞꯄꯁꯦꯕꯀꯣ ꯀꯦꯖꯤ ꯑꯃꯒꯤ ꯄꯩꯁꯥ ꯂꯩꯖꯒꯔꯦꯗꯅꯀꯣ ꯍꯧꯖꯤꯛꯁꯦ ꯆꯅꯤ ꯅꯤꯐꯨꯃꯨꯛ ꯄꯤꯒꯨꯝ ꯇꯧꯕꯅꯦꯕ ꯑꯗꯨꯗ ꯆꯍꯨꯝꯒꯤꯀꯣꯛ ꯑꯣꯏꯍꯟꯒꯔꯒꯦꯕꯀꯣ ꯍꯥꯏꯕꯗꯤ ꯂꯦꯝꯍꯧꯔꯤꯕ ꯍꯨꯝꯐꯨꯗꯨꯒꯤꯅ ꯃꯀꯟ ꯀꯥꯂꯦꯖꯥ ꯃꯈꯣꯡ ꯑꯗꯨꯃꯥꯏꯅ ꯀꯣꯛ ꯂꯧꯔ ꯌꯦꯡꯉꯁꯤ ꯑꯗꯨꯅ ꯆꯞꯆꯥꯔꯣꯏꯗ꯭ꯔꯥ
ꯍꯣꯏ ꯍꯣꯏ ꯑꯗꯨꯃꯥꯏꯅ ꯇꯧꯔꯁꯦ ꯑꯗꯨꯃꯥꯏꯅ ꯇꯧꯕꯅ ꯐꯗꯧ ꯃꯥꯜꯂꯦꯕꯀꯣ
ꯃꯥꯜꯂꯦꯕꯀꯣ ꯎꯝ ꯍꯣꯏ ꯑꯗꯨꯗꯤ ꯑꯗꯨꯝ ꯀꯩꯅꯣ ꯇꯧꯔ ꯏꯕꯥꯅꯤ ꯃꯇꯝꯗꯣ ꯍꯥꯏꯅꯔꯒꯀꯣ
ꯄꯨꯡ ꯃꯔꯤꯒ ꯃꯤꯅꯤꯠ ꯀꯨꯟ ꯁ꯭ꯋꯥꯏꯗ ꯅꯪꯅꯁꯨ ꯑꯈꯣꯏ ꯂꯥꯛꯅꯕ ꯇꯧꯔꯣꯕꯀꯣ ꯑꯩꯁꯨ ꯉꯥꯛꯇꯪꯗꯤ ꯑꯗꯨꯝ ꯄꯣꯊꯥꯅꯤꯡꯉꯦ ꯍꯥꯏꯇꯥꯔꯦ ꯊꯕꯛ ꯏꯪꯈꯥꯡ ꯑꯗꯨꯝ ꯆꯠꯂꯨꯕꯅꯤꯅ ꯍꯣꯔꯦꯅ ꯆꯥꯔꯦ ꯍꯥꯏ ꯇꯥꯔꯒꯁꯨ ꯑꯗꯨꯝ ꯌꯥꯝ ꯋꯥꯅ ꯆꯥꯕ ꯈꯣꯠꯄ ꯇꯧꯕꯁꯨ ꯅꯨꯡꯉꯥꯏꯔꯣꯏꯕꯀꯣ ꯍꯜꯂꯛꯄꯒ ꯕꯣꯝ ꯇꯨꯗꯣꯏꯅꯦ ꯍꯥꯏꯗꯤ ꯍꯥꯏꯗꯤ ꯀꯨꯏꯅꯁꯨ ꯑꯃꯨꯛ ꯌꯦꯠ ꯂꯥꯏꯌꯦꯡꯕ ꯀꯩꯗꯧꯕꯗꯣ ꯇꯧꯔꯨꯗ꯭ꯔꯕꯅꯤꯅ ꯈꯪꯗꯦ ꯍꯧꯖꯤꯛ ꯄꯥꯏꯕ ꯀꯥꯟꯗ ꯈꯤꯇꯪ ꯈꯨꯠꯂꯣꯏꯕꯁꯨ ꯋꯥꯠꯄꯒꯨꯝ ꯇꯧ ꯑꯗꯒꯤ ꯃꯥꯒꯤ ꯐꯝꯕꯒꯤ ꯈꯣꯠꯄꯒꯤ ꯇꯧꯕꯗꯣ ꯍꯩꯅ ꯊꯛꯂꯛꯏꯁꯤ ꯀꯨꯏꯁꯨ ꯀꯨꯏꯄꯣꯟꯇꯔ꯭ꯤꯕ ꯊꯥ ꯑꯃ ꯃꯉꯥꯏ ꯑꯃ ꯃꯈꯥꯏ ꯃꯉꯥꯏ ꯑꯗꯨꯇ ꯉꯥꯏ ꯇꯥꯔꯒꯁꯨ ꯏꯁꯥꯗ ꯀꯩ ꯍꯥꯏꯅꯤ ꯈꯤꯇꯪ ꯑꯍꯣꯡꯕ ꯂꯥꯛꯄꯗꯣ ꯑꯗꯨꯃꯥꯏꯅ ꯇꯧꯋꯤ ꯈꯔ ꯅꯨꯡꯉꯥꯏꯇꯕꯗꯣ ꯑꯗꯨꯏ ꯈꯔ ꯑꯗꯨꯝ ꯁꯥꯔꯛ ꯁꯤꯗꯤ ꯀꯟꯐꯤꯗꯦꯟꯁ ꯈꯔ ꯋꯥꯠꯂꯛꯄ ꯃꯥꯟꯕꯗꯣ
ꯑꯗꯨꯃꯥꯏꯅ ꯇꯧꯁꯤꯜꯂꯛꯄꯩ ꯇꯥꯏꯞ ꯇꯧꯋꯦꯕ ꯑꯗꯨꯅ ꯈꯤꯇꯪ ꯋꯥꯕꯩ ꯇꯥꯏꯞ ꯇꯧꯋꯦ ꯑꯗꯨ ꯉꯥꯇꯪ ꯄꯣꯊꯥꯏꯔꯒ ꯑꯗꯨꯝ ꯅꯪꯁꯨ ꯄꯨꯡ ꯃꯔꯤ ꯃꯈꯥꯏꯗ ꯑꯗꯨ ꯅꯨꯡ ꯁꯥꯗꯤ ꯌꯥꯝ ꯌꯥꯛ ꯂꯥꯎꯃꯩꯗꯤ ꯁꯥꯔꯤꯌꯦ ꯌꯥꯝ ꯁꯥꯒꯗꯕꯨꯗꯤ ꯃꯥꯜꯂꯤꯉꯣ
ꯒꯗꯕꯨꯗꯤ ꯃꯥꯜꯂꯤ
ꯍꯣꯏ ꯌꯦꯡꯉꯁꯦ ꯑꯩꯈꯣꯏꯅꯤꯅ ꯂꯩꯕ ꯆꯠꯄ ꯍꯥꯏꯗꯣ ꯑꯗꯨꯝ ꯄꯨꯡꯈꯥꯏꯃꯨꯛꯇꯤ ꯑꯗꯨꯝ ꯆꯪꯈꯤꯅꯤ ꯑꯗꯨꯝ ꯊꯧꯗꯣꯛ ꯊꯧꯖꯤꯟ ꯑꯗꯨ ꯑꯗꯥ ꯁꯥꯟꯅꯕꯗꯀꯣ ꯑꯗꯨ ꯌꯥꯝ ꯁꯥꯗ ꯁꯥꯔꯒꯅ ꯉꯥꯏꯍꯥꯛ ꯑꯗꯨꯝ ꯑ ꯅꯣꯏꯗꯕꯨ ꯑꯣꯏꯔꯁꯨ ꯑꯩꯈꯣꯏꯗꯕꯨꯁꯨ ꯑꯣꯏꯔꯁꯨ ꯂꯩꯕ ꯌꯥꯏꯗꯅꯀꯣ ꯃꯔꯤ ꯃꯈꯥꯏꯗꯒꯤ ꯑ ꯊꯣꯛꯄ ꯍꯧꯕꯒ ꯑꯗꯨꯝ ꯑꯝꯍꯥ ꯇꯥꯥꯔꯅꯦꯕꯀꯣ ꯃꯔꯤ ꯃꯤꯅꯤꯠ ꯀꯨꯟꯗꯩ ꯊꯣꯛꯂꯛꯄ ꯍꯥꯏꯁꯦ ꯅꯣꯏ ꯌꯧꯕꯗ ꯅꯪ ꯑꯃꯨꯛ ꯊꯣꯛꯂꯛꯄ ꯇꯧꯕꯗ ꯑꯗꯨꯝ ꯃꯔꯤ ꯃ ꯈꯥꯏ ꯍꯥꯏꯗꯨ ꯑꯣꯏꯔꯅꯦꯕ ꯑꯗꯨꯒ ꯄꯣꯠ ꯆꯩꯩ ꯃꯌꯥꯝꯗꯣ ꯑꯃꯨꯛ ꯂꯩꯕꯒ ꯉꯥꯏꯅꯕꯒ ꯇꯧꯕꯗ ꯃꯉꯥ ꯑꯗꯨꯝ ꯏꯇꯥ ꯇꯥꯅꯦꯕ ꯑꯩꯈꯣꯏꯅ ꯊꯣꯡꯕ ꯍꯧꯕꯁꯦ ꯑꯗꯒꯤ ꯃꯉꯥ ꯃꯈꯥꯏ ꯑꯁꯥꯏꯗ ꯑꯣꯏꯔꯗꯤ ꯆꯞ ꯆꯥꯔꯅꯤ ꯀꯣ ꯆꯠꯄꯗ ꯑꯩ ꯍꯥꯏꯁꯦ ꯑꯗꯨꯝ ꯇꯥꯗꯣꯔꯕꯅꯦ ꯃꯔꯤ ꯃꯤꯅꯤꯠ ꯀꯨꯟꯗꯩ ꯊꯣꯛꯂꯛꯄ ꯍꯥꯏꯁꯦ ꯅꯣꯏꯗ ꯃꯤꯅꯤꯠ ꯑꯍꯨꯝ ꯃꯔꯤ ꯑꯍꯨꯝ ꯑꯍꯨꯝꯃꯨꯛꯇꯤ ꯆꯥꯡ ꯆꯪꯒꯅꯦꯕ ꯁꯣꯏꯗꯅ ꯑꯗꯩ ꯅꯪ ꯑꯃꯨꯛ ꯉꯥꯏ ꯑꯍꯨꯝꯗ ꯉꯥꯏꯕ ꯇꯔꯨꯛ ꯑꯗꯨꯝ ꯄꯨꯡꯈꯥꯏ ꯃꯔꯤ ꯃꯈꯥꯏ ꯍꯥꯏꯁꯦ ꯑꯣꯏꯗꯣꯔꯝꯅꯦꯕ ꯑꯗꯒꯤ ꯁꯥ ꯀꯛꯄꯒꯤ ꯉꯥꯏꯕ ꯒꯥꯔꯤ ꯊꯧꯕꯗꯗ ꯑꯗꯨꯝ ꯑꯩ ꯍꯥꯏꯁꯦ ꯄꯨꯡꯈꯥꯏꯃꯨꯛꯇꯤ ꯑꯗꯨꯝ ꯆꯪꯒꯗꯧꯅꯤ ꯑꯗꯨꯅ ꯃꯉꯥ ꯁ꯭ꯋꯥꯏꯗ ꯑꯗꯨꯝ ꯑꯣꯏꯔꯗꯧꯅꯦꯕ ꯑꯩꯈꯣꯏꯅ ꯍꯧꯗꯣꯏꯁꯤ ꯊꯣꯡꯕ ꯍꯧꯗꯣꯏꯁꯦ ꯑꯗꯨꯅ ꯀꯩꯁꯨ ꯌꯥꯝꯅ ꯑꯗꯨꯒꯤ ꯈꯟꯖꯤꯜꯂꯨꯅꯨꯗ ꯑꯗꯨ ꯍꯥꯏꯔꯒ ꯅꯪꯅ ꯍꯧꯖꯤꯛ ꯍꯥꯏꯗꯤ ꯌꯦꯡꯉꯣꯅꯦ ꯅꯪꯁꯦ ꯊꯥ ꯃꯈꯥꯏ ꯊꯥ ꯑꯃꯕꯨ ꯍꯥꯏꯔꯣ ꯌꯥꯝꯃꯕꯤꯗ ꯑꯗꯨ ꯈꯛꯇ ꯉꯥꯏꯔꯤ ꯍꯥꯏꯅꯦꯕ ꯊꯥꯗꯣꯏꯁꯦ ꯑꯗꯨꯗ ꯑꯗꯨꯝ ꯅꯁꯥꯗ ꯊꯥꯖꯕ ꯐꯝꯕꯝ ꯂꯥꯛꯐꯝ ꯈꯪꯗꯕ ꯈꯔ ꯍꯟꯊꯕꯗꯧꯅ ꯇꯧꯋꯦ ꯍꯥꯏꯅꯦꯕ ꯑꯗꯣ ꯑꯩꯗꯤ ꯆꯍꯤ ꯀꯌꯥꯅꯣ ꯌꯦꯡꯉꯣ ꯑꯩꯅꯣ ꯊꯥꯗꯣꯛꯏꯁꯦ ꯑꯗꯨꯒꯤꯅꯦꯕ ꯈꯔ ꯑꯗꯨꯝ ꯍꯥꯏꯕꯗꯤ ꯍꯧꯖꯤꯛꯁꯦ ꯑꯣ ꯅꯪ ꯅꯠꯇ ꯃꯥꯜꯂꯦ ꯅꯍꯥꯟ ꯍꯥꯏꯔꯛꯈꯤꯕꯁꯦ ꯑꯩꯉꯣꯟꯗ ꯍꯥꯏꯔꯛꯈꯤꯕꯁꯤꯅ ꯑꯥ ꯏꯃꯥꯟꯅꯕ ꯋꯥꯡꯒꯣꯏꯔꯣꯝꯗꯒꯤ ꯑꯃ ꯂꯩꯌꯦꯕꯀꯣ ꯃꯥ ꯍꯥꯏꯔꯛꯈꯤꯕ ꯑ ꯃꯥꯅ ꯋꯥꯔꯤ ꯁꯥꯟꯅꯕ ꯍꯥꯏ ꯍꯥꯏꯇꯥꯔꯦ ꯑꯩꯈꯣꯏ ꯑꯃꯗꯨꯒ ꯃꯥꯗꯣ ꯍꯧꯖꯤꯛꯇꯤ ꯀꯤꯔꯕꯅꯤ ꯈꯣꯠꯄꯅꯦꯅ ꯁꯨꯝ ꯋꯥꯔꯤ ꯁꯥꯟꯅꯔꯛꯄ ꯍꯥꯏꯇꯥꯔꯦ ꯑꯗꯨꯗ ꯅꯤꯡꯖꯤꯡꯉꯛꯏꯅꯤ ꯅꯪ ꯍꯧꯖꯤꯛ ꯍꯥꯏꯗꯣ
ꯅꯩ ꯅꯃꯥꯟꯕꯤꯁꯤ ꯂꯝ ꯁꯨꯃꯩ ꯂꯩꯕꯅꯦꯕ ꯖꯒꯠꯀꯤ ꯅꯃꯥꯟꯅꯕ ꯃꯌꯥꯝꯁꯦ ꯂꯣꯏ ꯇꯤꯟꯅꯔꯕꯅꯤꯅ ꯑꯗꯨꯝ ꯑꯩ ꯋꯥ ꯍꯥꯏꯅꯤꯡꯇꯦꯗ
ꯑꯩ ꯋꯥ ꯍꯥꯏꯅꯤꯡꯇꯦꯗ
ꯀꯩꯅꯣ ꯉꯁꯤꯗꯤ ꯉꯁꯤꯗꯤ ꯀꯩꯅꯣꯅꯦ ꯏꯁꯧ ꯌꯥꯝ ꯂꯥꯡꯕꯗꯧꯅ ꯇꯧꯔꯤꯁꯤꯅ ꯋꯥꯔꯗꯤ ꯃꯤꯁꯦ ꯑꯗꯨꯝ ꯈꯤꯇꯪꯗꯤ ꯁꯥꯎꯅꯤꯡꯕꯅꯦ ꯊꯟꯗ ꯊꯜꯂꯕ ꯋꯥꯗ ꯋꯥꯔꯕ ꯂꯥꯝꯗ ꯂꯥꯝꯃꯕ ꯍꯥꯏꯕ ꯑꯃ ꯂꯩꯕꯅꯦ ꯑꯗꯨ ꯅꯪꯗꯤ ꯋꯥꯕꯒ ꯊꯟꯕꯒꯒꯤ ꯃꯥꯜꯂꯦ ꯉꯁꯤꯒꯤꯁꯤ ꯂꯥꯝꯕꯒꯤꯗꯤ ꯃꯥꯟꯗꯦ ꯑꯗꯨꯅ ꯆꯝꯄ꯭ꯔꯥꯗꯣ ꯈꯤꯇꯪ ꯁꯨꯝꯃꯒ ꯊꯛꯆꯜꯂꯣ ꯏꯁꯤꯡ ꯑꯁꯥꯕꯗ ꯈꯤꯇꯪ ꯁꯥꯕꯗꯀꯣ ꯑꯗꯨꯅ ꯇꯨꯝꯕ ꯍꯦꯟꯕꯅꯦ ꯑꯩꯁꯨ ꯍꯧꯖꯤꯛ ꯊꯛꯆꯤꯜꯂꯤꯌꯦꯕꯀꯣ ꯍꯣꯔꯦꯟ ꯐꯖꯅ ꯆꯥ ꯌꯥꯅꯕ ꯍꯥꯏꯇꯥꯔꯦꯀꯣ ꯑꯗꯨꯅ ꯍꯧꯖꯤꯛ ꯑꯩꯁꯨ ꯊꯛꯏ ꯅꯪꯁꯨ ꯊꯛꯆꯜꯂꯣ ꯆꯝꯄ꯭ꯔꯥꯗꯨꯒ ꯏꯁꯤꯡ ꯈꯤꯇꯪ ꯁꯨꯝꯃꯣ ꯊꯨꯝ ꯈꯤꯇꯪ ꯍꯥꯞꯄꯣ ꯏꯁꯤꯡ ꯂꯨꯝꯕꯨ ꯂꯨꯝꯕꯨ ꯁꯥꯕꯗꯨꯗ ꯏꯁꯥ ꯌꯥꯝ ꯌꯥꯡꯊꯣꯛꯄꯅꯦ ꯑꯗꯨ ꯑꯣꯏꯔꯗꯤ ꯋꯥꯈꯜ ꯈꯔ ꯅꯨꯡꯉꯥꯏꯔꯅꯤ ꯅꯪꯁꯨ
ꯍꯣꯏ ꯑꯗꯨꯅꯦ ꯊꯥꯛꯆꯤꯜꯂꯒꯦ ꯑꯩꯁꯨ ꯍꯥꯏꯗꯤ ꯄꯨꯛꯁꯤ ꯏꯊꯟ ꯊꯥꯡꯒꯠꯂ ꯂꯩꯌꯦꯕ ꯑꯗꯒꯤ ꯀꯩꯅꯣꯝ ꯊꯕꯛ ꯑꯃ ꯇꯧꯒꯦ ꯑꯗꯨ ꯑꯃ ꯇꯧꯒꯦ ꯍꯥꯏꯔꯗꯤ ꯐꯕ ꯆꯥꯛ ꯆꯥꯔꯒ ꯑꯗꯩ ꯐꯝꯖꯤꯜꯂꯒ ꯊꯕꯛ ꯏꯪꯈꯥꯡ ꯇꯧꯔꯨꯕꯅꯤꯅꯅꯦ ꯑꯗꯨꯝ ꯀꯩꯅꯣ ꯇꯧꯕꯗꯣ ꯍꯣꯏ ꯑꯗꯨꯝ ꯍꯣꯔꯦꯟꯗꯤ ꯌꯥꯝ ꯊꯨꯅ ꯆꯥꯗꯕꯤꯗꯀꯣ ꯇꯥꯞꯂꯤ ꯇꯥꯞꯂꯤ ꯑꯗꯨꯝ ꯇꯧꯔꯒ ꯑꯩꯗꯤ ꯑꯩꯁꯨ ꯃꯤ ꯍꯥꯏꯁꯦ ꯃꯤ ꯑꯅꯤ ꯑꯍꯨꯝ ꯄꯨꯜꯂꯒ ꯆꯥꯒꯤ ꯇꯥꯔꯗꯤꯅꯦ ꯃꯤꯅ ꯈꯔ ꯆꯥꯁꯤꯜꯂꯗꯤ ꯑꯃꯨꯛ ꯍꯥꯏꯗꯤ ꯑꯩꯈꯣꯏ ꯇꯞꯄ ꯅꯨꯡꯉꯥꯏꯇꯕꯩ ꯊꯨꯅ ꯆꯠꯅꯤꯡꯉꯥꯏ ꯇꯧꯕꯗꯣ ꯑꯗꯨꯃꯥꯏꯅ ꯇꯧꯋꯤ ꯏꯕꯅꯤꯗꯪ ꯑꯣꯏꯔꯗꯤ ꯇꯞꯅ ꯇꯞꯅ ꯒ꯭ꯌꯥꯟ ꯇꯥꯅ ꯆꯥꯁꯤ ꯀꯣ ꯑꯗꯨꯝ ꯍꯥꯏꯗꯤ ꯃꯇꯝꯒ ꯌꯥꯝ ꯂꯧꯔꯒ ꯑꯗꯨꯃꯥꯏꯅ ꯆꯥꯕꯗꯣ ꯑꯗꯨꯃꯥꯏꯅ ꯆꯥꯁ
ꯆꯥꯕꯗꯣ ꯆꯥꯁꯦ ꯗꯨꯀꯣ ꯑꯁ ꯂꯧꯗꯣꯔꯤꯕꯅꯦ ꯁꯤꯛ ꯁꯤꯛꯇ ꯁꯥꯟꯅ ꯁꯥꯟꯅꯗꯅ ꯋꯥꯈꯜ ꯅꯨꯡꯉꯥꯏꯅ ꯍꯥꯎꯗ ꯍꯥꯎꯍꯜꯂꯨ ꯊꯨꯝ ꯌꯥꯛꯍꯟꯗꯕ ꯀꯥꯟꯅꯝ ꯅꯝꯍꯟꯗꯕ ꯂꯣꯏꯔꯦ ꯑꯗꯨꯏꯗꯤ ꯃꯣꯔꯣꯛ ꯁꯥꯕꯗꯨꯗꯤ ꯑꯗꯨꯝ ꯈꯤꯇꯪ ꯈꯤꯇꯪ ꯁꯦꯝꯃ ꯁꯦꯝꯃ ꯆ ꯌꯥꯏ ꯊꯨꯝ ꯌꯥꯛꯄꯁꯤꯃ ꯑꯣꯏꯔ ꯑꯣꯏꯔꯔꯣꯏ ꯑꯗꯒꯤ ꯀꯥꯔꯕ ꯃꯅꯝ ꯅꯝꯊꯤꯔꯅꯤ ꯑꯗꯨꯅ ꯂꯧꯁꯤꯟꯐꯝ ꯈꯪꯗꯕꯅꯦ ꯑꯗꯨꯅ ꯁꯤꯛꯁ ꯁꯤꯛꯇ ꯐꯖꯅ ꯁꯥꯟꯅꯔꯒ ꯃꯣꯟꯗꯥ ꯅꯨꯡꯉꯥꯏꯅ ꯍꯣꯕꯤ ꯍꯣꯕꯤ ꯇꯧꯅꯗꯕꯤꯗ ꯆꯥꯁꯦꯕꯀꯣ ꯉꯁꯤꯗꯤ
ꯍꯣꯏ ꯅꯨꯡꯁꯥ ꯌꯦꯠ ꯂꯥꯎꯉꯩ ꯁꯥꯔꯛꯄꯅꯦ ꯑꯩꯩꯅ ꯍꯧꯖꯤꯛ ꯂꯩꯔꯤꯁꯦ ꯑꯩꯈꯣꯏ ꯏꯕꯨꯡꯉꯣꯏꯒꯤ ꯐꯃꯨꯡꯗꯅꯦꯕ ꯅꯨꯡꯁꯥ ꯍꯥꯏꯗꯤ ꯃꯉꯥꯟꯁꯦ ꯑꯉꯥꯟ ꯑꯉꯥꯟ ꯊꯣꯛꯂꯛꯄꯗꯣ ꯉꯁꯥꯏꯗꯤ ꯈꯔ ꯃꯝꯃ ꯃꯝꯃ ꯂꯩꯔꯝꯕꯅꯦꯕꯀꯣ ꯈꯪꯗꯦꯗ ꯍꯧꯖꯤꯛꯇꯤ ꯍꯧꯖꯤꯛꯀꯥꯟ ꯅꯨꯡꯁꯥꯁꯤꯁꯨ ꯒ꯭ꯌꯥꯟ ꯃꯦꯟ ꯑꯝ ꯇꯥꯗꯦ ꯇꯥꯅꯤꯡꯕꯒ ꯑꯃ ꯇꯥꯔꯅꯤ ꯉꯁꯥꯏ ꯀꯩꯅꯣꯔꯣꯝꯗꯗꯤ ꯅꯣꯡ ꯇꯥꯏꯌꯦꯅ ꯍꯥꯏꯔꯛꯑꯝꯕꯅꯦ꯫ ꯑꯗꯣ ꯍꯧꯖꯤꯛꯇ ꯌꯦꯡꯉꯨꯅꯦ ꯉꯔꯥꯡ ꯅꯨꯃꯤꯗꯥꯡꯒꯗꯣ ꯗꯨꯝ ꯅꯣꯡꯒ ꯇꯥꯗꯧ ꯃꯥꯜꯂꯦ ꯃꯪꯕꯗꯅ ꯍꯦꯛꯇ꯫ ꯄꯨꯝꯃꯝ ꯃꯝꯃꯩ ꯇꯧꯔ ꯃꯝꯃ ꯂꯥꯛꯑꯅꯦꯕꯀꯣ ꯇꯥꯕꯔ ꯁꯨꯡꯇꯥ ꯇꯥꯗꯕ ꯇꯧꯔꯤꯁꯦ꯫
ꯀꯣꯛꯀ ꯉꯥꯎꯋꯤꯗ꯫
ꯑꯗꯨꯅꯦ ꯑ ꯅꯨꯡꯁꯥꯁꯦ ꯁꯥ ꯐꯔꯦ ꯍꯥꯏꯕꯁꯨ ꯌꯥꯗꯦꯕ ꯑꯩ ꯍꯥꯏꯁꯦ ꯅꯣꯏ ꯑꯗꯨꯋꯥꯏꯗ ꯅꯨꯡꯁꯥ ꯁꯥꯏ ꯍꯥꯏꯔꯤꯕꯨ ꯑꯩꯈꯣꯏ ꯁ꯭ꯋꯥꯏꯗ ꯑꯃꯨꯛ ꯁꯥꯗꯦꯕ ꯁꯤ ꯍꯧꯖꯤꯛ꯫ ꯍꯧꯖꯤꯛꯁꯦ ꯅꯣꯡꯃꯪꯕꯩ ꯇꯥꯏꯞꯇ ꯑꯃꯨꯛ ꯇꯧꯔꯒ ꯃꯪꯉꯒ ꯂꯩꯕ꯫ ꯑꯗꯣ ꯅꯣꯡ ꯃꯪꯉꯦ ꯍꯥꯏꯈ꯭ꯔꯦꯅ ꯅꯣꯡꯗ ꯑꯗꯨꯝ ꯃꯪꯉ ꯂꯩꯕꯁꯨ ꯅꯠꯇꯦꯕ꯫ ꯅꯨꯡꯁꯥꯥꯁꯦ ꯑꯃꯨꯛ ꯈꯪꯁꯥ ꯁꯥꯗꯣꯛꯂꯛꯑꯅꯦꯕ ꯑꯗꯩ ꯅꯣꯡꯁꯦ ꯑꯃꯨꯛ ꯉꯥꯛꯇꯪ ꯑꯃꯨꯛ ꯈꯤꯛꯑꯝꯃꯅꯤꯕ꯫ ꯑꯗꯒꯤ ꯑꯃꯨꯛ ꯄꯨꯝꯃꯝ ꯑꯃꯨꯛ ꯃꯝꯁꯤꯟꯈ꯭ꯔꯅꯦꯕ ꯑꯁꯤꯅꯦꯕ ꯁꯥꯟꯅꯩꯁꯦ ꯑꯗꯨꯅꯅꯦ꯫ ꯍꯥꯏꯕꯝ ꯈꯪꯗꯦꯕ ꯍꯧꯖꯤꯛꯁꯦ ꯅꯨꯡꯁꯥ ꯌꯥꯝ ꯁꯥꯔꯤ ꯈꯔ ꯊꯦꯡꯅ ꯇꯧꯁꯤ ꯍꯥꯏꯕꯕꯨ ꯑꯣꯏꯔꯣ꯫ ꯑꯗꯒꯤ ꯍꯧꯖꯤꯛꯁꯦ꯫ ꯀꯩꯅꯣ ꯇꯧꯔꯦ ꯍꯧꯖꯤꯛ ꯍꯥꯏꯕꯗꯤ ꯅꯣꯡꯃꯪꯕꯅꯤꯅ ꯑꯗꯨꯝ ꯇꯧꯔꯁꯦꯕꯨ ꯍꯥꯏꯔꯣ꯫ ꯍꯥꯏꯕꯁꯦ ꯌꯥꯗꯦꯕ ꯑꯗꯨꯝ ꯃꯤꯅꯤꯠꯀꯤ ꯍꯧꯖꯤꯛꯀꯤ ꯋꯦꯗꯔꯁꯦ ꯑꯗꯨꯝ ꯆꯦꯟꯖ ꯇꯧꯕꯅꯤꯅꯀꯣ꯫ ꯍꯥꯏꯕ ꯁꯨꯛꯉꯝ ꯉꯝꯗꯦ ꯊꯕꯛ ꯇꯧꯕꯁꯦ ꯑꯗꯨꯅꯅꯦ꯫
ꯍꯣꯏ ꯅꯪꯗꯤ ꯉꯁꯤꯒꯤ ꯇꯨꯝꯕ ꯈꯣꯠꯄ ꯇꯧꯔꯕ ꯅꯍꯥꯟꯒꯩ ꯅꯍꯥꯟꯈꯩꯅ ꯑꯩ ꯊꯕꯛ ꯆꯠꯄꯅꯤꯅ ꯉꯁꯤꯖꯦ ꯐꯖꯅꯒ ꯄꯣꯊꯥꯒꯦ ꯈꯜ
ꯐꯅꯒ ꯄꯣꯊꯥꯒꯦ ꯈꯜꯂꯒ ꯇꯨꯝꯃꯝꯗꯧꯕ ꯃꯥꯜꯂꯦ ꯇꯨꯝꯕ ꯇꯨꯝꯗꯕ ꯀꯃꯥꯏꯅ ꯇꯧꯒꯦ꯫ ꯑꯩꯁꯦ ꯍꯣꯏ ꯇꯨꯝꯒꯦꯗꯤ ꯈꯟꯕꯅꯦ ꯑꯗꯣ꯫ ꯉꯥꯛꯇꯪꯗꯤ ꯎꯏꯊꯔꯝꯃꯦ ꯑꯗꯨꯗꯩ ꯑꯃꯨꯛ ꯁꯥꯃꯟꯕ ꯑꯗꯒꯤ ꯈꯪꯗꯦ꯫ ꯐꯖꯅ ꯇꯨꯝꯁꯤꯜꯂꯣꯗꯤ ꯑꯃꯨꯛ ꯌꯥꯗꯕꯗꯣ ꯑꯗꯨꯃꯥꯏꯅ ꯇꯧꯋꯦꯕꯀꯣ ꯐꯣꯟ ꯃꯦꯠꯄꯗ ꯑꯃꯨꯛ ꯇꯨꯝꯅꯤꯡꯕꯗꯣ꯫ ꯇꯧꯕꯗꯣ ꯑꯗꯩ ꯉꯥꯛꯇꯪꯗꯤ ꯑꯨꯏꯗꯔꯝꯃꯦ꯫ ꯑꯗꯨꯒ ꯄꯨꯡꯈꯥꯏꯃꯨꯛꯀꯤ ꯆꯥꯡ ꯑꯣꯏꯔꯝꯗꯧ ꯃꯥꯜꯂꯦ ꯑꯗꯨꯒ ꯑꯗꯨꯝ ꯑꯃꯨꯛ꯫ ꯃꯤꯀꯞ ꯊꯣꯂꯛꯑꯦ ꯑꯗꯨꯗꯒꯤ ꯑꯗꯨꯝ ꯍꯥꯏꯕꯗꯤ ꯇꯨꯝꯁꯤꯟꯕꯗꯣ ꯌꯥꯗ꯭ꯔꯦꯕꯀꯣ ꯌꯥꯗꯕꯗꯒꯤ ꯑꯗꯨꯝ ꯍꯤꯞ ꯆꯞꯄꯒꯕꯨꯗꯤ ꯂꯩꯗ ꯋꯥꯕ ꯌꯧꯗꯕꯩꯅꯤꯗ ꯑꯗꯨꯕꯨꯗꯤ ꯁ ꯀꯔꯤꯝ ꯇꯧ ꯇ꯭ꯔꯦꯗꯅꯀꯣ ꯑꯗꯨꯅ ꯑꯗꯨꯝ ꯍꯤꯞꯄꯒ ꯂꯩꯕ ꯈꯛꯇꯪ ꯀꯧꯕꯅꯤꯅ ꯇꯨꯝꯁꯤꯟꯕ ꯌꯥꯗ꯭ꯔꯦ꯫ ꯑꯗꯣ ꯇꯨꯝꯁꯤꯟꯕ ꯍꯥꯏꯔꯒ ꯅꯪꯁꯨ ꯅꯁꯥꯗꯣ ꯋꯥꯔꯅꯤ ꯉꯥꯏꯍꯥꯛꯇꯪ ꯄꯣꯊꯥꯒꯦ ꯍꯥꯏꯔ ꯄꯣꯊꯥꯔꯣꯗꯅ
ꯍꯣꯏ ꯍꯣꯏ ꯑꯩꯅꯥꯛꯇꯪ ꯄꯣꯊꯥꯔꯒꯦ ꯑꯗꯨ ꯅꯪ꯫ ꯑꯩ ꯇꯨꯝꯗꯈ꯭ꯔꯁꯨ ꯄꯨꯡ ꯃꯔꯤ ꯍꯧꯖꯤꯛ ꯄꯨꯡ ꯀꯌꯥ ꯇꯥꯔꯒꯦ ꯑꯣ꯫ ꯄꯨꯡ ꯃꯔꯤ ꯇꯥ ꯃꯔꯤꯒ ꯃꯤꯅꯤꯠ ꯃꯉꯥ ꯇꯔꯥ ꯍꯣꯏ ꯃꯔꯤꯒ ꯃꯤꯅꯤꯠ ꯃꯉꯥꯃꯨꯛ ꯆꯠꯄꯗꯥꯎꯗ ꯍꯥꯏꯐꯦꯠ꯫ ꯀꯣꯜ ꯇꯧꯕꯤꯔꯛꯑꯣꯀꯣ ꯍꯥꯏꯕꯗꯤ ꯑꯩꯗꯣ ꯇꯨꯝꯊꯒꯤ ꯌꯥꯏꯍꯥꯢꯕꯀꯣ ꯋꯥꯕꯒꯤꯀꯣ꯫
ꯍꯣ ꯋꯥꯕꯒꯤ꯫ ꯍꯣꯏ ꯍꯣꯏ ꯃꯩꯒ ꯂꯥꯛꯇꯕꯒ ꯊꯝꯒꯦ ꯑꯗꯨꯝ ꯍꯥꯏꯐꯦꯠ ꯅꯤꯡꯁꯤꯡꯕꯤꯔꯛꯑꯣ ꯀꯣ꯫ ꯍꯣ ꯍꯣ ꯐꯔꯦ ꯐꯔꯦ꯫
ꯎꯝ ꯊꯝꯃꯨ ꯊꯝꯃꯨ꯫